ꯍꯜꯂꯣ ꯆꯦꯈꯥꯏꯔꯦꯍꯦ
ꯍ ꯍꯨꯡ ꯍꯨꯡ
ꯍꯨꯡ ꯍꯨꯡ ꯄꯣꯏꯟ ꯀꯌꯥ ꯑꯣꯏ ꯅꯪ ꯎꯕꯨꯨ ꯎꯍꯧ ꯎꯍꯧꯕ꯭ꯔꯣ ꯍꯧꯖꯤꯛꯀꯤꯗꯨꯕꯣ
ꯍꯥꯥ
ꯃꯥꯏ ꯏꯁꯀꯣꯔ ꯑꯃ ꯄꯤꯕꯅꯦ ꯑꯗꯨ ꯈꯪ ꯌꯦꯡꯍꯧꯕ꯭ꯔꯣ
ꯏ ꯍꯪꯗꯦ ꯎꯍꯧꯗ꯭ꯔꯦ ꯀꯔꯝꯕꯅꯣ ꯑꯩ ꯒ꯭ꯌꯥꯟ ꯇꯥꯗꯦ ꯍꯣꯔꯦꯟ ꯌꯦꯡꯁꯦ
ꯎꯝ ꯈꯪꯗꯦꯍꯥꯏꯔꯣ ꯁꯃꯤꯠ ꯇꯧꯒꯤꯕꯩ ꯃꯈꯥꯗ
ꯑꯣ ꯍꯣ ꯑꯣ ꯐꯣꯔꯗꯨꯔꯣ
ꯍꯥꯥ
ꯑꯣꯕꯥꯏ ꯐꯣꯔ
ꯀꯌꯥꯕ
ꯑꯣ ꯖꯦꯔꯣ ꯕꯥꯏ ꯐꯣꯔ
ꯅꯠꯇꯦꯗꯥ
ꯑꯗꯨ ꯅꯠꯇꯕ ꯐꯥꯏꯚꯇꯒꯤ ꯐꯣꯔꯗ ꯏꯁꯀꯤꯞ ꯇꯧꯔꯛꯄ ꯍꯥꯏꯗꯤ
ꯑꯪ ꯑꯗꯨ ꯅꯠꯇꯦ ꯑꯗꯨ ꯅꯠꯇꯦ
ꯑꯣ ꯎꯝ
ꯅꯣꯏ ꯅꯥꯎꯍꯣꯏꯗꯣ ꯇꯨꯝꯅꯈ꯭ꯔꯕꯣ
ꯇꯨꯝꯒ꯭ꯔꯦꯗ
ꯑꯣ
ꯂꯣꯏꯅ ꯇꯨꯝꯅꯔꯝꯃꯅꯤ ꯑꯩꯕꯥꯎ ꯇꯨꯝꯅꯤꯡꯉꯕꯅꯤ ꯎꯏꯔꯤ ꯎꯏꯔꯤ ꯇꯧꯔꯛꯑ ꯋꯥꯁꯦ ꯉꯥꯡꯉꯤ ꯉꯁꯥꯏ ꯎꯏꯔ ꯉꯥꯡꯉꯦꯕꯗꯨꯅ
ꯃꯥꯟꯅꯦ ꯑꯩꯁꯨ ꯇ꯭ꯔꯪ ꯑꯝꯗꯒ ꯂꯣꯏ ꯉꯥꯡꯂꯩꯔꯝꯗꯅ ꯍꯥꯏꯗꯤ ꯀꯩꯅꯣꯗꯅꯤ ꯈꯣꯏꯒꯤ ꯋꯥꯈꯜꯗꯒ ꯈꯜꯂꯒꯗꯤ ꯉꯥꯡꯒꯦꯗꯤ ꯈꯟꯕꯤ ꯑꯗꯨꯒ ꯆꯤꯟꯗꯗꯤ ꯊꯣꯛꯑꯝꯗꯕꯤꯗꯣ
ꯎ ꯁꯥ ꯃꯪꯁꯨ ꯃꯥꯡꯁꯤꯜꯂꯛ ꯑꯦ ꯃꯪꯒꯤ ꯑꯣꯏꯅ ꯉꯥꯡꯉꯗꯤ
ꯑꯩ ꯅꯣꯛꯅꯤꯡꯉꯛꯄ ꯁꯤꯗꯤ
ꯑꯣ ꯊꯧꯑꯣꯏꯅ ꯇꯧꯔꯁꯨ ꯋꯥꯏꯅꯤ ꯄꯩꯁꯥ ꯇꯥꯟꯕꯁꯨ ꯋꯥꯏꯅꯤ
ꯑꯩꯗꯤ ꯉꯁꯥꯏ ꯑꯩꯗꯤ ꯑꯩꯇꯣꯝꯗꯒꯤ ꯑꯣꯏꯕꯣꯏ ꯅꯤꯡꯉꯨꯔꯦ
ꯀꯩꯅꯣ ꯅꯪ ꯅꯇꯣꯟꯗ ꯇꯧꯔꯕ ꯗꯤ
ꯍꯥꯏꯗꯤ ꯁꯤ ꯁꯥꯟꯅꯁꯦ ꯍꯥꯏꯗꯣ
ꯎꯝ
ꯀꯩꯝꯍꯥꯏꯕꯗꯨꯗ ꯑꯩꯗꯤ ꯑꯩꯇꯣꯝꯗ ꯑꯣꯏꯔꯕꯣꯏꯅꯤꯡꯉꯨꯔꯦ ꯑꯗꯨ ꯑꯣꯏꯗꯅꯦ ꯑꯩꯅ ꯀꯩꯁꯨ ꯌꯥꯝ ꯀꯟꯅ ꯀꯨꯏꯔꯣꯏꯗ ꯍꯥꯏꯗꯣ ꯑꯃ ꯃꯈꯥꯏꯃꯨꯛꯇ ꯑꯣꯏꯕ ꯌꯥꯏ ꯀꯥꯏꯅ
ꯎꯝ ꯃꯔꯤ ꯃꯔꯤ ꯍꯥꯏꯗꯨꯗꯤ ꯑꯩ ꯅꯪꯉꯣꯟꯗ ꯃꯔꯤꯔꯛ ꯇꯧꯔꯅꯤ ꯅꯪꯅ ꯑꯩꯉꯣꯟꯗ ꯃꯔꯤ ꯔꯛ ꯇꯧꯔꯅꯤ
ꯎꯝ
ꯍꯦꯔꯥ
ꯎꯝ
ꯑꯩ ꯌꯥꯎꯗꯨꯏꯔꯣ ꯁꯨꯕ
ꯍꯦ ꯃꯥꯗꯤ ꯊꯥꯖꯗꯦ ꯑꯗꯨ ꯌꯥꯎꯗ꯭ꯔꯁꯨ ꯌꯥꯏꯗ ꯀꯩꯁꯨ ꯌꯥꯝ ꯀꯟꯅ ꯆꯪꯅꯤꯡꯉꯥꯏ ꯌꯥꯎꯗ꯭ꯔꯦꯗ ꯑꯩ ꯇꯣꯝꯗ ꯑꯣꯏꯔꯒꯁꯨ ꯂꯣꯏꯕꯗꯤ ꯂꯣꯏ ꯇꯥꯔꯒ ꯑꯗꯣꯏꯁꯨ ꯇꯧꯃꯤꯟꯅꯔ ꯊꯨꯅ ꯂꯣꯏꯕꯗꯨꯅ ꯐꯩꯌꯦ ꯇꯧ
ꯑꯌꯨꯛꯇ ꯀꯧꯔꯣ ꯌꯥ ꯀꯩꯅꯣ
ꯑꯌꯨꯛꯇꯅꯦ ꯇꯧꯗꯣꯏꯁꯦ ꯃꯅꯤ ꯍꯣꯏ ꯑꯦꯁ ꯍꯣꯏ ꯍꯧꯒꯠꯂꯒ ꯃꯥ ꯑꯗꯨꯝ ꯐꯣꯟ ꯇꯧꯔꯛꯀꯦ ꯍꯥꯏꯕꯅꯤ ꯋꯥꯔꯜ ꯀꯞꯀ ꯌꯦꯡꯕ ꯌꯥꯏꯒꯦ ꯍꯥꯏꯕꯗꯤ
ꯎꯝ ꯉꯁꯤ ꯋꯥꯜꯀꯞ ꯀꯅꯥ ꯀꯅꯥ ꯂꯩꯒꯦ
ꯐ꯭ꯔꯥꯟꯁ ꯑꯦꯟ ꯃꯣꯔꯣꯛꯀꯣ
ꯑꯦ ꯐꯥꯕꯗꯤ ꯐꯖꯗꯧꯔꯤ
ꯃꯥꯟꯕꯤ ꯐꯖꯕ ꯄ꯭ꯂꯦꯗꯤ ꯐꯖꯕ ꯄ꯭ꯂꯦꯅꯤ
ꯎꯝ ꯄꯨꯡ ꯀꯌꯥꯗ
ꯇꯨꯋꯦꯜꯕ ꯊꯥꯔꯇꯤ
ꯀ ꯑ ꯐꯠ ꯁꯥꯕ
ꯄꯣꯊꯥꯅꯤꯡꯉꯕꯣ
ꯄꫭꯊꯥ ꯅꯤꯡꯗꯦꯗ
ꯎꯝ
ꯑꯗꫭ ꯋꯥꯔꯨꯔꯒꯕꯨꯗꯤ ꯌꯥꯝ ꯄꯣꯊꯥꯅꯤꯡꯉꯤ ꯈꯔꯕꯨꯗꯤ ꯋꯥꯏ
ꯎꯝ
ꯇ꯭ꯔꯛ ꯉꯝꯇ ꯂꯥꯛꯄꯒꯤ ꯐꯤꯕꯝꯅꯤ ꯂꯩꯔꯤꯁꯦ
ꯂꯥꯛꯄꯨ ꯂꯥꯛꯑꯕꯅꯤ
ꯎꯃꯥꯡ ꯑꯣꯏꯅ ꯑꯃ ꯃꯥꯡꯁꯤꯜꯂꯛꯏꯁꯦ
ꯍ
ꯑꯩ ꯑꯗꯨꯃꯥꯟꯅ ꯗꯨꯕꯥꯏꯗ ꯍꯥꯏꯔ ꯑꯗꯨ ꯇꯧꯔ
ꯁꯦꯔꯥꯟ ꯇꯨꯔꯥꯟ
ꯑ ꯇꯥꯕ ꯃꯣꯏ ꯀꯔꯤ ꯅꯨꯡꯉꯥꯏ ꯁꯥꯟꯅꯩ ꯋꯥꯔꯤꯁꯦꯅ ꯍꯥꯏꯔꯝꯗꯣꯏꯅꯤ
ꯃꯀꯣꯛ ꯃꯔꯤ ꯑꯝ ꯁꯝꯗꯦꯅ
ꯀꯣꯟꯅ ꯒꯥꯟꯇꯥꯔꯦ
ꯎꯝ
ꯍ ꯏꯁꯇ꯭ꯔꯦꯠꯇ ꯁꯥꯏꯂꯦꯟ ꯃꯣꯠꯇꯨꯗꯤ ꯅꯪꯒꯨꯝꯅꯦ ꯍꯥ
ꯑꯧ ꯑꯧ ꯑꯧ ꯃꯤꯆꯤꯡ ꯃꯤꯆꯤꯡ ꯀꯩꯅꯣꯗꯤ ꯎꯝꯁꯤꯡꯉ
ꯎꯝ
ꯀꯤꯍꯣꯝ ꯈꯔ ꯆꯥꯗ꯭ꯔꯗꯤ ꯑꯩ ꯍꯛꯆꯥꯡꯁꯤ ꯐꯔꯣꯏꯗꯧꯔꯤ
ꯍꯌꯦꯡꯖꯨ ꯆꯥꯔꯂꫭꯏꯔꯦ ꯀꯩꯅꯣ
ꯎꯝ
ꯈꯪꯗꯦꯅꯦ ꯐꯖꯅ ꯀꯜꯂꯛꯑꯦꯅꯦ ꯍꯟꯗꯛꯇꯤ
ꯀꯩꯅꯣ ꯀꯜꯂꯤꯗꯤ ꯀꯩꯅꯣ
ꯄꯥꯝꯃꯦꯕ ꯀꯤꯍꫭꯝ ꯆꯥꯗ ꯌꯥꯗꯕꯗꯨꯏ ꯃꯔꯝꯗꯣ
ꯎꯝ
ꯑꯗꯨ ꯌꯥꯝ ꯄꯥꯝꯃꯛꯑꯦꯕ ꯍꯟꯗꯛꯇꯤ
ꯎꯝ
ꯁꯨꯏꯗꯦꯠ
ꯅꯣꯡꯃꯗ ꯑꯍꯨꯝꯗꯤ ꯁꯣꯏꯗꯌꯥꯗꯕꯅꯤꯅ ꯇꯠꯇꫭꯔꯦ
ꯃꯥꯅꯤꯒ
ꯑꯗꯨ ꯅꯗꯤ ꯈꯧꯒꯪ ꯅꯔꯦ ꯇꯥꯃꫭ ꯀꯤꯍꫭꯝ ꯈꯔ ꯆꯥꯔꯖꯤ ꯍꯥꯏꯔꫭ
ꯀꯩꯅꯣꯝ ꯇꯧꯕꯗ ꯑꯗꯨꯝ ꯋꯥꯕꯤꯗꯣ ꯑꯝꯃꯗꯨꯁꯨ ꯑꯗꯨꯝ ꯀꯩꯅꯣꯝ ꯇꯧ ꯈꯨꯗꯤꯡꯒꯤ ꯆꯦꯜꯂꯛꯇꯧꯒꯤꯗ ꯍꯣꯠꯅꯂꯩꯁꯤ ꯃꯥꯖꯨ ꯋꯥꯔꯦ ꯑꯗꯨꯏꯅꯤ
ꯎꯝ ꯎꯝꯝ
ꯎꯝ ꯀꯩꯕ
ꯃꯣꯏ ꯉꯥꯅꯨ ꯆꯥꯔꯅꯦꯕ
ꯆꯥꯔꯅꯤ
ꯀꯤꯂꯣꯗ ꯀꯌꯥ ꯄꯤꯅꯤ ꯍꯥꯏꯅꯣ ꯃꯥꯅ ꯍꯣꯡꯉ ꯍꯥꯏꯁꯦ
ꯃꯥ ꯍꫭꯡꯅꯤ ꯍꯥꯏꯁꯦ ꯃꯥ ꯇꯥꯍꯟꯒꯦ ꯍꯥꯏꯕꯅꯦ ꯆꯍꯨꯝ ꯌꯥꯡꯈꯩ ꯑꯣꯏꯔꯖꯨ ꯆꯍꯨꯝ ꯑꯗꯥꯏ ꯁꯥꯔꯁꯨ ꯁꯥꯍꯟꯒꯦꯌꯦ ꯑꯗꯨꯗꯤ ꯑꯗꯨꯝ ꯈꯔ ꯑꯗꯨꯝ ꯐꯖꯅ ꯌꯦꯡꯉ ꯅꯥꯟꯅ ꯑꯗꯨꯝ ꯇꯧꯁꯤ ꯈꯣꯠꯁꯅ ꯍꯥꯏꯕꯅꯦꯕ
ꯎꯝ ꯀ ꯀ ꯀꯩ ꯀꯖꯅꯤ ꯀ ꯆ ꯑꯣꯏꯖ ꯍꯥꯎ ꯎꯗꯣ ꯇ ꯑꯣ ꯑꯗꯨꯅꯤ
ꯑꯥꯎ ꯑꯗꯨꯅ ꯍꯥꯏꯌꯦ ꯂꯧꯕꯨꯛꯇ ꯊꯥꯗꯣꯛꯄꯅꯦ ꯍꯥꯏꯌꯦ
ꯔꯤꯔ
ꯑꯍꯨꯝ ꯑꯃꯨꯛꯀꯥꯏ ꯑꯩ ꯑꯗꯨꯝ ꯌꯥꯔꯒꯦ
ꯎꯝ
ꯑꯗꯣ ꯑꯩꯈꯣꯏ ꯌꯦꯟ ꯑꯃ ꯋꯥꯈꯜ ꯃꯔꯛꯇ ꯍꯧꯖꯤꯛꯀ ꯂꯩꯔꯤ ꯃꯩꯇꯩ ꯍꯥꯏꯅ ꯅꯥꯟꯊꯣꯛꯈꯤꯕ
ꯎꯝ ꯅꯥꯟꯊꯣꯛꯈꯤꯕ
ꯍꯥꯥ
ꯅꯥꯟꯊꯣꯛꯈꯤꯕꯕ
ꯍꯥꯟ ꯅꯥꯟꯊꯣꯛꯈꯤꯕ ꯑꯗꯨꯗꯒꯤ ꯃꯈꯣꯏ ꯃꯔꯁ ꯆꯪꯉ ꯂꯩꯔꯦ ꯉꯔꯥꯡꯈꯗꯤ ꯑꯩꯒꯤ ꯃꯃꯥꯡꯗ ꯇꯥꯍꯜꯂꯤꯔꯣ ꯗꯁ ꯂꯒꯦ
ꯀꯩ ꯅꯥꯙꯨꯈꯔꯤꯕ
ꯍꯥꯥ
ꯀꯩ ꯅꯥꯊꯣꯛꯈꯤꯕ
ꯅꯥꯟꯊꯣꯛꯈꯤꯕ ꯕꯕꯥ
ꯥꯟꯊꯣꯛꯈꯁꯨ ꯀꯩꯅꯕ
ꯂꯧꯣꯛꯇꯣꯛꯦ ꯒ꯭ꯌꯥꯟ ꯇꯥꯍꯧꯗ꯭ꯔꯦꯁꯨ
ꯑ
ꯎꯝ ꯥ ꯁꯤꯖꯕꯒꯤ ꯅꯨꯡꯗꯥꯡ ꯌꯥꯕ ꯊꯕꯛ ꯅꯠꯇꯦꯔ ꯑꯦ ꯁꯤꯇ ꯆꯦꯈꯥꯏ
ꯎꯝ ꯑꯩ ꯉꯥꯄꯨꯝ ꯅꯥꯟꯊꯣꯛꯈ꯭ꯔꯦꯕ ꯏꯇꯥꯥꯔꯦ
ꯍꯥꯏꯗꯤ ꯌꯦꯟ ꯅꯥꯟꯊꯣꯛꯈꯤꯕ
ꯀꯅꯥꯏ ꯌꯦꯟꯅꯣ
ꯑꯩꯈꯣꯏ ꯕꯣꯛꯀꯤ ꯂꯝꯝꯕꯣꯟꯗꯩꯩ ꯄꯤꯔꯛꯄꯅꯦꯕ ꯑꯗꯨꯗ ꯃꯣꯏꯅ ꯀꯩꯅꯣꯗ ꯑꯩꯈꯣꯏꯒꯤ ꯌꯦꯡꯒꯣꯟꯗꯒꯤ ꯑꯃ ꯎꯞꯁꯟꯅꯕꯗꯣ ꯌꯦꯟ ꯌꯦꯟ ꯎꯞꯅꯕꯗꯣ ꯑꯗꯨꯗ ꯎꯞꯀꯦꯅ ꯇꯧꯕ ꯑꯩꯈꯣꯏ ꯁꯪꯒꯣꯏꯗ ꯂꯩꯕꯗ ꯑꯃ ꯍꯥꯞ ꯍꯥꯞꯐꯝꯗꯣ ꯑꯗꯨꯗ ꯍꯥꯞꯀꯦ ꯇꯧꯕ ꯅꯥꯟꯊꯣꯛꯈ꯭ꯔꯦꯕ ꯃꯥꯗꯣ ꯌꯥꯝ ꯐꯤꯡꯉꯦꯕ ꯈꯪꯕ꯭ꯔꯥ
ꯑ
ꯑꯗꯨꯒꯤ ꯑꯁꯣꯝ ꯅꯥꯀꯟ ꯀꯩꯅꯣꯔꯣꯝꯒꯤ ꯑꯩꯈꯣꯏ ꯀꯩꯅꯣꯒ ꯇꯥꯏꯅꯕꯩꯗꯨꯗ ꯋꯥꯄꯜ ꯂꯩꯕꯗꯣ ꯑꯗꯨꯗ ꯆꯪꯒ꯭ꯔꯦ ꯑꯗꯨꯗꯒꯤ ꯁꯣꯠ ꯕꯦꯛ ꯂꯥꯎꯈꯤꯗ꯭ꯔꯦ ꯉꯔꯥꯡ ꯉꯔꯥꯡ ꯉꯔꯥꯡ ꯉꯍꯥꯟ ꯑꯌꯨꯛꯂ ꯉꯔꯥꯡ ꯑꯌꯨꯛꯂ ꯀꯩꯅꯣ ꯑꯗꯨꯗꯒꯤ ꯍꯣꯏ ꯉꯔꯥꯡ ꯑꯌꯨꯛꯇꯒꯤ ꯊꯤꯕ ꯅꯠꯇꯦ ꯉꯍꯥꯟ ꯅꯨꯡꯗꯥꯡ ꯉꯍꯥꯟ ꯅꯨꯡꯗꯥꯥꯡꯗꯒꯤ ꯀꯩꯅꯣ ꯇꯧꯔꯛ ꯄꯣ ꯑꯔꯥꯡ ꯑꯌꯨꯛ ꯑꯃ ꯍꯥꯏꯐꯦꯠ ꯊꯤꯔꯝꯃꯦ ꯑꯗꯨꯝ ꯃꯥꯡꯗ ꯇꯥ ꯂꯩꯔꯝꯃꯤꯅ ꯀꯩꯅꯣ ꯇꯧꯔꯒꯦ ꯂꯧꯊꯔꯒꯦꯕꯨ ꯌꯥꯗꯦ ꯑꯗꯨꯗꯒꯤ ꯑꯗꯨꯝ ꯑꯩꯈꯣꯏ ꯕꯣꯛꯍꯣꯏꯒ ꯆꯠꯃꯤꯟꯅꯔꯦ ꯍꯜꯂꯛꯑꯦ
ꯃꯥꯡꯈ꯭ꯔꯕꯣ ꯐꯪꯗ꯭ꯔꯕꯣꯕ
ꯐꯪ ꯐꯡ ꯐꯪꯗꯤ ꯐꯪꯉꯦꯕ ꯂꯩꯗꯤ ꯂꯩꯅꯦꯕ ꯑꯗꯨꯗ ꯑꯩꯈꯣꯏ ꯂꯧꯊꯔꯒꯦ ꯍꯥꯏꯕ ꯍꯥꯏꯗꯤ ꯀꯩꯅꯣ ꯇꯧꯊꯣꯛꯑꯁꯦ ꯍꯥꯏꯕ ꯌꯥꯗ꯭ꯔꯦꯗꯅ ꯑꯥ ꯑꯗꯨꯗ ꯑꯩꯈꯣꯏ ꯀꯥꯛ
ꯑꯗꯨ ꯁꯨꯃꯥꯏꯅ ꯇꯧꯑꯣ ꯅꯨꯃꯤꯗꯥꯡꯗ ꯐꯥꯗꯧꯅꯤ ꯏꯇꯥꯎ ꯑꯗꯨꯗꯤ
ꯏꯁ ꯀꯥꯏꯗꯩꯅꯣꯍꯦ ꯅꯪ ꯈꯨꯠ ꯅꯨꯃꯤꯠꯇ ꯆꯪ ꯉꯝꯃꯣꯏꯃꯦ ꯌꯥꯝ ꯊꯤꯅ ꯁꯨꯛꯄ ꯋꯥꯄꯜꯅꯤ ꯍꯥꯏꯕ ꯃꯤ ꯑꯝꯇ ꯂꯤꯠꯁꯟꯕ ꯌꯥꯕ ꯖꯒꯥ ꯑꯃꯥꯎ ꯌꯥꯎꯗꯕ ꯄꯣꯠ ꯌꯥꯎꯗꯦ ꯈꯨꯠꯐꯥꯎ ꯊꯤꯡꯖꯟꯕ ꯌꯥꯗꯕ ꯝꯐꯝꯅꯦ ꯍꯥꯏꯕ
ꯎꯝ ꯃꯗꯨꯗꯤ ꯃꯥꯤ ꯄꯥꯏꯖꯒ꯭ꯔ꯭ꯖꯅꯨ ꯃꯥꯥꯡꯖꯒ꯭ꯔꯥꯖꯅꯨ
ꯃꯥꯡ ꯃꯥꯡꯕ ꯌꯥꯍꯜꯂꯣꯏ ꯍꯌꯦꯡꯕꯨꯗꯤ ꯍꯥꯏꯐꯦꯠꯇꯪ ꯌꯦꯡꯁꯤ ꯉꯁꯤꯃꯥ ꯁꯨꯡꯌꯦꯡ ꯌꯦꯡꯕꯤꯗ꯭ꯔꯕꯅꯤ ꯂꯩꯖꯔꯖꯅꯨ ꯊꯣꯛꯂꯛꯄ꯭ꯔꯥ ꯌꯦꯡꯒꯦꯅꯥ ꯊꯣꯛꯂꯛꯇꯦ
ꯅꯨꯃꯤꯗꯥꯡꯗ ꯅꯨꯃꯤꯗꯥꯡꯗ ꯇꯧꯔ ꯀꯥꯞꯀꯗꯕꯅꯦ ꯑꯌꯨꯛ ꯅꯨꯗꯤꯟꯗꯕꯨ ꯀꯥꯞ ꯅꯨꯡꯗꯥꯡꯗꯤ ꯃꯣꯏ ꯃꯃꯤꯠ ꯎꯗꯦꯕ
ꯎꯝ ꯑꯗꯨꯗꯗꯤ ꯎꯗꯦ ꯏꯁ ꯑꯩ ꯌꯦꯡꯕ ꯌꯕꯥ ꯌꯦꯡꯕꯅꯦ ꯌꯨ ꯊꯛꯑꯣ ꯑꯗꯒꯤ ꯇꯧꯕ ꯇꯧꯔꯒ ꯑꯗꯨꯝ ꯑ
ꯍꯧꯖꯤꯛ ꯂꯩꯔꯤꯕꯨ ꯈꯪꯕ꯭ꯔꯣ
ꯂꯩꯔꯤ ꯉꯁꯥꯏ ꯑꯩꯈꯣꯏ ꯀꯥꯅ ꯍꯥꯏꯐꯦꯠ ꯌꯦꯡꯕꯗ ꯂꯩꯔꯤ ꯍꯥꯏꯕꯅꯦ
ꯎꯝ
ꯀꯩ ꯐꯤꯕꯝꯗ ꯂꯩꯕꯅꯣꯗꯤ ꯈꯪꯗꯦ
ꯀꯩ ꯌꯦꯟꯅꯣ
ꯑꯃ ꯑꯩꯈꯣꯏꯒꯤ ꯀꯩ ꯀꯩꯅꯣꯗꯒ ꯌꯥꯝ ꯆꯥꯟꯅꯕꯗꯨꯅꯤꯅꯦ ꯁꯨꯛ ꯊꯛꯄꯗꯒ ꯌꯧꯕ ꯑꯩꯈꯣꯏꯒꯤ ꯌꯦꯡꯕꯤ ꯃꯩꯇꯩ ꯌꯦꯟꯕꯤ ꯅꯠꯇꯕꯤꯗ ꯑꯃ ꯃꯦꯛꯁ ꯑꯣꯏꯒꯦ ꯑꯣꯏ ꯇꯧꯕꯤꯌꯣꯅꯦꯕꯗꯣ
ꯎꯝ ꯀꯤꯂꯣ ꯑꯃꯃꯨꯛ ꯇꯥꯕ꯭ꯔꯣ ꯑꯅꯤꯃꯨꯛ ꯇꯥꯕ꯭ꯔꯣ
ꯀꯩꯑꯕꯥꯥ
ꯀꯤ ꯀ꯭ꯌꯥꯝ ꯂꯨꯝꯃꯝ-ꯂꯨꯝꯃꯝꯒꯗꯒꯦꯕ ꯀꯤꯂꯣ ꯑꯃꯅꯤ
ꯍꯣꯏ ꯑꯅꯤ ꯑꯃ ꯃꯈꯥꯏ ꯑꯅꯤ ꯑꯗꯨꯋꯥꯏꯝꯇꯤ ꯇꯥꯔꯝꯕ ꯌꯥꯏ ꯑ ꯈꯪꯗꯦ ꯃꯥꯗꯣ ꯈ ꯅꯣꯏꯕꯅꯤ ꯗꯣ ꯈꯒ ꯅꯥꯟꯊꯣꯛꯄꯖꯤꯗ ꯀꯩꯅꯣ ꯀꯩꯕꯨ ꯆꯥꯔꯝꯗꯣꯏꯅꯣ ꯃꯌꯥꯡ ꯂꯣꯏ ꯀꯪꯗꯔꯝꯕ꯭ꯔꯥ ꯈꯪꯄꯣꯠꯇꯦ
ꯂꯥꯕꯔꯣ ꯑꯃꯣꯝꯂꯣ
ꯑ-ꯑꯃꯣꯝ
ꯄꯥꯏꯕ ꯉꯝꯖꯥꯠꯂꯣ ꯄꯥꯏꯕ ꯉꯝꯃꯣꯏꯗ
ꯍꯖꯦ ꯊꯥꯏꯅ ꯑꯩꯈꯣꯏꯅ ꯅꯥꯎꯔꯤ ꯀꯥꯞ ꯆꯠꯂꯛꯄꯩ ꯈꯨꯠꯇꯨꯗꯤ ꯍꯟꯗ꯭ꯔꯤ
ꯎꯝ
ꯂꯩꯕꯥꯛ ꯑꯄꯦꯠꯄꯅ ꯇ꯭ꯔꯥꯏ ꯇꯧꯕꯅꯦ ꯆꯨꯝ ꯆꯨꯝ ꯄꯥꯜꯂꯦ ꯀꯦꯝ ꯍꯥꯏꯗꯕ
ꯂꯩꯕꯥꯛ ꯑꯄꯦꯠꯄꯒ ꯈꯪ
ꯀꯩ ꯑꯕ
ꯂꯩꯕꯥꯛ ꯑꯄꯦꯠꯄ ꯑꯣꯏ
ꯀꯩ ꯑꯕ
ꯂꯩꯕꯥꯛ ꯑꯄꯦꯠꯄꯗ ꯀꯥꯞꯄꯩ ꯑꯣꯏꯌꯝꯒꯅꯦꯕ
ꯃꯥꯅꯤ ꯃꯥꯟ ꯆꯥꯏꯒ꯭ꯔꯦꯕ
ꯎꯝ
ꯄꯨꯔꯥ ꯐꯔꯛꯅꯤ ꯀꯩꯅꯣꯅꯦ ꯌꯥꯏ
ꯀꯩ ꯀꯩꯗꯧꯏꯅꯣ ꯅꯪꯕꯣ ꯍꯧꯖꯤꯛꯄꯣ
ꯍꯤꯞꯄ ꯅꯠꯇ꯭ꯔꯗꯤ ꯀꯩꯗꯧꯔꯨꯅꯤ ꯀꯩꯖꯥꯡ ꯆꯥꯏ ꯔꯦ
ꯍꯥ
ꯀꯩꯌꯖꯥꯡ ꯆꯥꯏꯑꯦꯕ
ꯑꯁ ꯀꯣꯕꯤ ꯕꯁꯣꯏ ꯆꯥꯏ ꯍꯥꯏꯕꯅꯦ ꯑꯁ ꯅꯪꯍ ꯀꯣꯕꯤ ꯃꯁꯣꯏ ꯆꯥꯏꯑꯦꯕ
ꯑꯥ
ꯏꯁ ꯏꯕꯥꯅꯤ ꯇꯥꯛꯁꯁꯤꯕꯨ ꯀꯝꯄ꯭ꯂꯤꯠ ꯇꯧ ꯉꯝꯗꯣꯔꯤꯕ
ꯑꯁꯤꯗꯤ ꯊꯥꯖꯕ ꯈꯔ ꯋꯥꯠꯂꯤ